ꯇꯥꯕ꯭ꯔꯣ
ꯍꯣꯏ ꯌꯥꯗꯦ ꯑꯩꯒꯤ
ꯀꯥꯏ ꯌꯧꯔꯒꯦ ꯀꯩꯅꯣ
ꯑꯩꯒꯤ ꯌꯥꯗꯦꯕ ꯆꯪ ꯗꯦꯕ
ꯌꯥꯕꯅꯦ ꯌꯥꯕꯅꯦ ꯑꯩ ꯍꯥ ꯌꯦꯟ ꯌꯦꯡꯕꯤꯒꯦ ꯍꯥꯏꯔꯛꯏ ꯍꯌꯦꯡ ꯂꯥꯛꯑꯀꯥꯟꯗ
ꯄꯤꯕꯒꯤ ꯂꯩꯇꯦꯕ
ꯑꯗꯣ ꯍ ꯍꯧꯖꯤꯛ ꯍꯥꯏꯔꯛꯀ ꯉꯥꯏꯈꯣꯀꯣ ꯍꯣꯔꯦꯟ ꯍꯥꯏꯁꯦ
ꯑꯁ ꯅꯪ ꯈꯡ ꯄꯣꯠꯇꯦ
ꯍꯣꯔꯦꯟ ꯍꯥꯏꯁꯤꯀꯣ
ꯎꯝ
ꯀꯥꯏ ꯌꯧꯔꯒꯦ
ꯍꯧꯖꯤꯛꯂꯣ ꯁꯤꯗꯥ ꯂꯩꯔꯦ
ꯌꯥꯝ ꯂꯥꯞꯄꯕꯣ ꯆꯠꯄꯗꯣ
ꯋꯥꯍꯜꯂꯤ
ꯀꯩꯅꯣ ꯀꯩꯅꯣ ꯐꯝꯅꯕ ꯃꯐꯝ ꯑꯃ ꯂꯩꯕꯗꯣ ꯑꯅꯛꯄꯗ ꯑꯗꯨ ꯌꯧꯔꯕꯣ ꯍꯦꯜꯂꯦ
ꯎꯝ
ꯎꯝ ꯑꯗꯨꯗꯤ ꯌꯥꯝ ꯊꯨꯏꯅ
ꯍꯥꯄꯥ ꯈꯇꯅꯤ ꯀꯩꯅꯣ
ꯐꯠꯇꯔꯥꯁꯨ ꯅꯨꯄꯥꯅꯤ ꯍꯥꯏꯌꯣ ꯐꯠꯇ꯭ꯔꯁꯨ ꯐꯠꯇꯂꯁꯨ ꯅꯨꯄꯥꯅꯦ ꯍꯥꯏꯌꯣ
ꯀꯥꯅꯔꯥ ꯑꯥ ꯏ ꯏꯊꯟ ꯃꯃꯥꯗꯣ ꯊꯪꯕ꯭ꯔꯣ ꯄꯩꯁꯥ ꯄꯤꯒꯦ ꯍꯥꯏꯌꯦ ꯑꯄꯤꯅꯤ ꯄꯤꯕꯤꯔꯣ ꯍꯥꯏꯌꯦ
ꯅꯉꯣꯟꯗ ꯍꯥꯏꯗ꯭ꯔꯥ ꯅꯪ
ꯅꯪꯉꯣꯟꯗ ꯍꯥꯏꯗ꯭ꯔꯣ
ꯑꯩꯉꯣꯟꯗ ꯍꯥꯏ ꯃꯥꯏ ꯀ꯭ꯌꯥꯁꯇꯔ ꯃꯥꯂꯦ
ꯍꯥꯥ
ꯂꯩꯕ ꯃꯥꯜꯂꯦ
ꯑꯣ ꯃꯣꯏ ꯀꯩꯅꯣꯒꯤ ꯃꯣꯏ ꯑꯅꯤꯒꯤꯁꯨ ꯀꯩꯅꯣ ꯂꯣꯏꯅꯃꯛ ꯐꯨꯠꯇꯣꯔꯣꯔꯥ ꯄꯤꯁꯟ ꯂꯣ ꯀꯩꯅꯣ ꯊꯥꯒꯠꯂꯛꯑꯣ
ꯀꯅꯥꯗ ꯀꯅꯥꯒꯤ
ꯃꯣꯏ ꯑꯅꯤꯒꯤ ꯃꯣꯏ ꯑꯍꯨꯝꯒꯤ
ꯑꯁ ꯑꯗꯨ ꯃꯇꯝ ꯂꯩꯇꯔꯦꯅꯦ ꯏꯃꯥꯟꯅꯕꯒꯤ ꯕꯨꯛꯁꯨ ꯂꯩꯇ꯭ꯔꯦ
ꯑꯗꯨꯒꯤ ꯕꯤꯁꯨ ꯅꯝꯈꯔꯦ
ꯎꯝ ꯐꯣꯇꯣ ꯀꯞꯍꯧꯕ ꯌꯥꯗ꯭ꯔꯣ
ꯀꯤꯗ꯭ꯔꯦ
ꯅꯪ ꯁꯤꯁꯨ ꯄꯪꯉꯦ ꯐꯣꯇꯣ ꯂꯣꯏꯅ ꯀꯥꯞꯍꯧꯒꯗꯕꯅꯤ
ꯉꯁꯥꯏꯅ ꯊꯕꯥꯛꯁꯦ ꯌꯥ ꯊꯕꯥꯛꯁꯦ ꯌꯥꯗꯦ
ꯏꯁꯤꯡ ꯊꯥꯛꯑꯣ
ꯎꯝ ꯀꯩꯅꯣꯅꯦ ꯏꯁꯤꯡ ꯄꯨꯔꯒ ꯆꯠꯄ ꯌꯥꯗ꯭ꯔꯣ
ꯕꯣꯇꯜ ꯃꯆꯥꯗꯣ ꯑꯩ ꯆꯥꯛ ꯆꯠ ꯆꯠꯄꯗ ꯕꯣꯇꯜ ꯃꯆꯥ ꯄꯨꯔꯒ ꯆꯠꯀꯗꯧꯕꯅꯦ
ꯑꯩ ꯍꯧꯖꯤꯛ ꯄꯣꯁꯦ ꯑꯗꯨ ꯊꯥꯡ ꯈꯛꯇꯅꯤ ꯁꯨꯝꯃꯤ ꯅꯪꯗꯤ ꯏꯁꯤꯡ ꯌꯥꯝ ꯊꯛꯄ꯭ꯔꯣ
ꯏꯁꯤꯡ ꯂꯩꯗ꯭ꯔꯦ ꯍꯣꯔꯦꯟ ꯍꯣꯔꯦꯟ ꯂꯧꯗ꯭ꯔꯗꯤ
ꯏꯁꯤꯡ ꯂꯩꯖꯗꯥꯔꯦ
ꯋꯥꯍꯤ ꯋꯥꯍꯤ
ꯋꯥꯕꯅꯦ ꯑꯩ ꯐꯥꯎ ꯋꯥꯔꯤ ꯀꯥꯟꯁꯤꯗ
ꯑꯩ ꯀꯩꯝ ꯇꯧꯗꯕ ꯋꯥꯔꯤꯅꯤ ꯀꯩꯅꯣ
ꯑꯩ ꯊꯕꯥꯛ ꯅꯥꯕꯁꯦ ꯏꯁꯤꯡ ꯊꯛꯃꯟꯗꯕꯒꯤ ꯑꯣꯏꯔꯝꯒꯅꯤ
ꯃꯟꯅꯤ
ꯅꯪ ꯅꯨꯡꯊꯤꯒꯤ ꯆꯠꯄ꯭ꯔꯥ ꯗꯛꯄꯗꯨ ꯆꯥꯕ꯭ꯔꯣ
ꯆꯥꯗꯕ꯭ꯔꯣ
ꯏꯁꯤꯡꯔꯣ
ꯆꯥꯛ ꯆꯥꯛ ꯆꯥꯛ
ꯆꯥꯛ ꯆꯥꯕꯗ ꯏꯁꯤꯡ ꯈꯔ ꯊꯥꯛꯑꯦ ꯑꯗꯨꯗꯒꯤ ꯂꯣꯏꯔꯦ ꯑꯩ ꯏꯁꯤꯡ ꯑꯃꯇ ꯊꯛꯇ꯭ꯔꯦ
ꯎꯝ ꯅꯨꯡꯊꯤꯒꯤ ꯆꯥꯛ ꯆꯥꯕ꯭ꯔꯣ
ꯅꯨꯡꯊꯤꯟꯒꯤ ꯆꯥꯛꯔ‌ꯣ
ꯎꯝ
ꯍꯣꯔꯦꯟ ꯂꯥꯛ ꯇꯥꯛꯅꯤ ꯑꯩ ꯆꯥꯛ ꯍꯥꯞꯄꯤꯔꯥꯅꯨ
ꯉꯥꯁꯥꯏ ꯅꯨꯡꯊꯤꯟꯒꯤ ꯆꯥꯛ ꯆꯥꯔꯛꯄ꯭ꯔꯣ ꯍꯥꯏꯕ ꯅꯪ ꯍꯜꯂꯛꯄ ꯀꯥꯟꯗ ꯂꯥꯛ
ꯑꯥ ꯈꯥꯖꯤꯛꯇꯪꯗꯤ ꯆꯥꯢ ꯈꯤꯖꯤꯛꯇꯪ ꯈꯤꯖꯤꯛꯇꯪ
ꯆꯥꯛ ꯂꯩꯍꯧꯗ꯭ꯔꯕꯅꯦ
ꯍꯥꯥ
ꯅꯣꯏ ꯌꯨꯝꯗ ꯆꯥꯛ ꯂꯩꯍꯧꯗ꯭ꯔꯥꯕꯣ
ꯂꯩꯌꯦ ꯂꯩꯕꯕꯨꯗꯤ ꯑꯦꯟꯁꯥꯡ ꯂꯩꯇꯥꯕ
ꯍꯥꯎꯁꯨ ꯍꯥꯎꯗꯕ ꯏꯟꯖꯥꯡꯗꯨꯕꯨ ꯑꯃꯨꯡ ꯂꯩꯇꯥꯕ꯭ꯔꯣ
ꯂꯩꯇ꯭ꯔꯦ ꯉꯥꯍꯥꯛ ꯄꯣꯊꯥ ꯅꯤꯡꯈ꯭ꯔ‌ꯦꯗꯥ
ꯄꯣꯊꯥꯔꯣ ꯀꯩꯅꯣ ꯄꯣꯊꯥꯔꯒ ꯇꯥꯞ ꯇꯥꯞꯅ ꯆꯠꯂꯣ ꯍꯧꯖꯤꯛꯀꯥꯟ ꯉꯥꯟꯕꯁ‌ꯦ ꯄꯨꯡ ꯌꯥꯝ ꯄꯨꯡ ꯇꯔꯨꯛ ꯍꯦꯟꯕ ꯐꯥꯎ ꯉꯟꯕꯅꯤ
ꯑꯗꯨꯗꯤ ꯆꯨꯝꯕ ꯑꯗꯨꯕꯨ ꯃꯨꯛ ꯃꯤꯅ ꯉꯥꯏꯕꯗꯣ ꯅꯨꯡꯉꯥꯏꯇꯕ ꯏꯁꯤꯡ ꯃꯐꯝꯗ ꯏꯁꯤꯡ ꯃꯐꯝꯗ ꯄꯣꯊꯔꯥꯒꯦꯗ
ꯏꯁꯤꯡ ꯌꯥꯎꯅꯤ ꯌꯥꯝ ꯅꯪ ꯌꯥꯝ ꯋꯥꯠꯂꯤꯗꯅ
ꯋꯥꯠꯄꯗꯤ ꯋꯥꯠꯂꯤ
ꯌꯥꯝ ꯋꯥꯠꯂꯤ ꯅꯣ‌‌ꯢ ꯃꯤ ꯌꯧꯅꯕ
ꯋꯥꯝ ꯋꯥꯠꯂꯤꯗ ꯑꯗꯨꯕꯨ ꯃꯤ ꯆꯠ ꯃꯤ ꯄꯨꯟꯅ ꯆꯠꯂꯗꯤ ꯈꯔꯥ ꯎꯝ ꯆꯠꯄꯗꯣ ꯇꯞꯅ ꯇꯞꯅ ꯆꯠꯄ ꯌꯥꯏꯑꯕ ꯑꯗꯣ ꯋꯥꯕꯅꯤꯕ ꯑꯗꯨꯒꯤꯅꯤꯗ
ꯑꯗ‌ꯣ ꯍꯧꯖꯤꯛꯄꯨꯗꯤ
ꯍꯣꯏ ꯂꯧ ꯊꯛꯅꯤꯉꯥꯏꯗꯣ ꯑꯩꯈꯣꯏꯒꯤ ꯂꯧ ꯂꯧꯐꯝ ꯎ ꯃꯊꯛ ꯀꯥꯕꯗꯣ
ꯎꯝ
ꯑꯗꯨꯗꯤ ꯌꯥꯗꯧ ꯃꯥꯂꯦ ꯈꯖꯤꯛꯇꯪ ꯉꯥꯏꯔ‌ꯦ
ꯅꯥꯁꯅꯤꯌꯥ ꯅꯠꯇꯦ ꯎꯝ ꯀꯩ ꯆꯍꯤꯒꯤ ꯂꯧꯗ꯭ꯔꯣ
ꯍꯣꯏ ꯍꯟꯗꯛꯇꯗꯤ ꯑꯁꯤ ꯁꯤꯗ ꯂꯧ ꯁꯨꯗ꯭ꯔꯦ
ꯎꯝ
ꯋꯥꯗꯤ ꯋꯥꯅꯤ ꯑꯩꯁꯦ
ꯀꯩ ꯍꯥꯏꯕ
ꯑꯦꯁ ꯍꯌꯦꯡ ꯏꯁꯪꯕꯨ ꯂꯥꯛꯇꯨꯏꯕ
ꯎꯝ
ꯋꯥꯅꯕ ꯊꯕꯛꯅꯤ ꯅꯪꯅ ꯇꯧꯔꯤꯁꯦ
ꯑꯗꯣ ꯑꯩꯅ ꯍꯥꯏ-ꯍꯥꯏꯗꯣꯛꯈꯤꯕꯗꯣ
ꯎꯝ
ꯑꯩꯅꯁꯨ ꯂꯥꯛꯀꯅꯤ ꯍꯥꯏꯕꯗꯣ ꯍꯥꯏꯗꯣꯛꯈꯤꯕꯗꯣ ꯅꯨꯡꯉꯥꯏꯇꯕ ꯎꯝ ꯉꯥꯛꯀꯦ ꯍꯥꯏꯔꯥꯒ ꯂꯥꯛꯇꯦ ꯌꯥꯝꯅ ꯍꯥꯏꯔꯛꯀꯥꯅꯤ ꯃꯣꯏꯅ
ꯑꯩꯗꯤ ꯆꯠꯂꯅꯨ ꯍꯥꯏꯕꯅꯦ
ꯑꯗꯨꯗ ꯑꯩ ꯅꯨꯡꯉꯥꯏꯇꯕ ꯑꯗꯨꯒꯨꯝꯕ ꯋꯥ ꯉꯥꯡꯒꯗꯕꯅꯤ ꯇꯥꯅꯤꯡꯗꯕ
ꯑꯩꯗꯤ ꯆꯠꯂꯨꯔꯥꯅꯨ ꯍꯥꯏꯕꯅꯦ
ꯎꯄꯥꯏ ꯂꯩꯇꯦ
ꯑꯩꯅ ꯍꯥꯏꯕ ꯋꯥꯖꯦ ꯅꯪ ꯁꯨꯛꯂꯧ ꯂꯧꯅꯤꯡꯗꯦꯕ
ꯁꯨꯛꯂꯧ ꯂꯧꯅꯤꯡ ꯅꯠꯇꯦ ꯎꯄꯥꯏ ꯂꯩꯇꯥꯕꯒꯤꯅꯤ
ꯂꯧꯅꯤꯡꯗꯕꯩꯅꯤ
ꯑꯩ ꯅꯍꯥꯟꯅꯗꯒꯤ ꯍꯥꯏꯗꯤ ꯍꯥꯏꯈ꯭ꯔꯥꯕꯅꯤ ꯑꯩ ꯍꯟꯗꯛꯁꯦ ꯖꯨꯂꯥꯏꯗꯤ ꯑꯦꯛꯖꯝ ꯂꯩꯒꯅꯤꯀꯣ ꯑꯗꯨꯗ ꯑꯩꯉꯣꯟꯗ ꯑꯩꯒ ꯍꯥ ꯍꯥ ꯉꯥꯍꯥꯛ ꯁꯦ ꯂꯧꯅꯤꯀꯣ ꯂꯤꯞ ꯂꯧꯒꯦꯀꯣ ꯍꯥꯏꯔꯥꯒ ꯃꯤꯌꯦꯠ ꯍꯥꯏꯅꯤ ꯁꯥꯍꯣꯏ ꯑꯦꯛꯖꯥꯝꯗꯨꯗꯤ-ꯑꯦꯛꯖꯥꯝꯅꯤ ꯍꯥꯏꯅ ꯍꯥꯏꯗꯤ ꯍꯥꯏꯕꯅꯦꯕ
ꯅꯪꯅ ꯍꯩ ꯄꯥ ꯁꯥꯖꯤꯟ ꯂꯤ ꯗꯨꯅꯦꯕ
ꯑꯗꯨꯗ ꯂꯥ꯭ꯖꯗ ꯌꯥꯃꯩꯁꯨ ꯅꯥꯎꯃꯤ ꯅꯣꯡꯃ ꯈꯛꯇꯪ ꯑꯣꯏꯔꯁꯨ ꯂꯥꯛꯑꯣ ꯑꯗꯨ ꯅꯠꯇ꯭ꯔꯥꯗꯤ ꯅꯨꯡꯉꯥꯏꯔꯣꯏ ꯍꯥꯏ ꯑꯗꯨꯅ ꯖꯥꯏ ꯂꯣꯏꯔꯥꯗꯤ ꯂꯥꯛꯇꯤ ꯉꯥꯛ ꯂꯥꯔꯒꯦ ꯍꯥꯏꯅ ꯍꯥꯏꯕ
ꯅꯪꯅ ꯍꯩꯄꯥ-ꯍꯩꯄꯥ ꯁꯥꯔꯦꯅꯦꯕ
ꯅꯠꯇꯦ ꯑꯗꯨ ꯅꯠꯇꯦ ꯃꯣꯏꯁꯨ-ꯃꯣꯏꯁꯨ-ꯃꯣꯏꯁꯨ ꯃꯤ ꯂꯩꯇꯕꯒꯤꯅꯦ
ꯅꯪꯅ ꯍꯩꯄꯥ ꯁꯥꯥꯜꯂꯤꯗꯣ ꯑꯩꯅ ꯈꯪꯉꯦꯕ ꯈꯪꯉꯥꯕ ꯏꯕꯨꯡꯉꯣ ꯈꯪꯔꯣꯏꯗꯕꯒꯤ ꯇꯥꯏꯞꯇ
ꯃꯤꯁꯨ ꯂꯩꯇꯕꯒꯤ ꯑꯩ ꯆꯠꯂꯒꯦ ꯍꯥꯏꯅ ꯂꯥꯛꯄꯅꯦꯕ
ꯑꯩ ꯈꯪꯉꯦꯕ
ꯍ ꯋꯥꯏ
ꯑꯃ ꯑꯅꯤ ꯊꯤꯔꯥꯒ ꯆꯠꯂꯣ ꯗꯨꯗꯤ ꯑꯗꯨ ꯑꯣꯏꯔꯗꯤ ꯋꯥꯔ ꯑꯃ ꯑꯅꯤ ꯑꯍꯨꯝ ꯍꯥꯏꯅ ꯄꯥꯔꯒ ꯆꯠꯂꯣꯕ ꯊꯤꯔꯥꯒ ꯆꯠꯂꯣꯕ ꯃꯔꯤ ꯃꯉꯥ ꯇꯔꯨꯛ ꯇꯔꯦꯠ ꯅꯤꯄꯥꯜ ꯃꯥꯄꯟ ꯇꯔꯥ ꯍꯥꯏꯅ
ꯑꯗꯣ
ꯎꯝ
ꯅꯪ ꯊꯕꯛ ꯂꯩꯔꯝꯒꯅꯤ ꯁꯠ-ꯁꯠ ꯁꯨꯍꯧꯔꯣ ꯁꯣꯛꯅꯤꯡꯉꯥꯏ ꯂꯩꯔꯥꯗꯤ
ꯑꯩ ꯊꯕꯛ ꯇꯧꯔꯤꯅꯤ ꯀꯩꯅꯣ
ꯍꯦ ꯀꯩ ꯊꯕꯛ ꯇꯧꯔꯤꯕ꯭ꯔꯣ ꯅꯪꯅ
ꯐꯅꯦꯛꯇꯨꯗ ꯎꯝ ꯀꯩꯅꯣ ꯕꯥꯇ꯭ꯔꯐ꯭ꯂꯥꯏ ꯐꯣꯂꯤꯁꯤꯗꯤ
ꯉꯔꯤ ꯂꯥꯏ ꯅꯦꯍꯦ
ꯑꯣ ꯑꯍꯨꯝ
ꯄꯁ
ꯎꯝ
ꯇꯥꯕꯣ
ꯇꯥꯏꯌꯦ ꯑꯥ ꯌꯧꯔꯕꯣ
ꯑ ꯗꯤ ꯅꯠꯇꯦ
ꯑꯩꯅ ꯈꯪꯂꯔꯣꯏꯗ꯭ꯔꯣ ꯍꯧꯖꯤꯛꯇꯤ
ꯎꯝ ꯍꯧꯖꯤꯛꯇꯤ ꯅꯪ ꯈꯪꯉꯔꯣꯏ
ꯀꯩꯒꯤꯅꯣ ꯑꯩꯅ ꯈꯪꯂꯣꯏꯗꯕꯁꯦ
ꯎ
ꯌꯥꯝ ꯂꯥꯞꯈ꯭ꯔꯕ꯭ꯔꯣ
ꯈꯔꯗꯤ ꯂꯥꯞꯄꯦ
ꯑꯩꯗꯤ ꯆꯠꯄ ꯉꯝꯃꯣꯏꯗ꯭ꯔꯣ
ꯆꯠꯄ ꯋꯥꯅꯤꯗꯍꯥ
ꯑꯩ ꯆꯠꯄ ꯉꯝꯃꯣꯏꯗ꯭ꯔꯣ
ꯉꯝꯒꯗꯧ ꯃꯥꯟꯗꯦ ꯍꯧꯖꯤꯛꯇꯤ ꯍꯥ ꯂꯦꯠꯒꯦꯗ
ꯀꯔꯤꯒꯤ ꯉꯝꯃꯣꯏꯗꯧꯔꯤꯅꯣ ꯑꯩꯁꯨ ꯃꯤꯅꯤꯅꯦꯍꯦ
ꯑꯩꯁꯨ ꯃꯤꯅꯦ ꯅꯪꯁꯨ ꯃꯤꯅꯦ ꯂꯣꯏꯅꯃꯛ ꯃꯤꯅꯦ ꯀꯩꯅꯣ
ꯀꯩꯑꯕ
ꯀꯔꯤ
ꯀꯔꯤ ꯍꯥꯏꯕꯅꯣ ꯇꯥꯗꯦ
ꯑꯩꯁꯨ ꯆꯠꯄ ꯉꯝꯅꯦꯕ ꯑꯩꯁꯨ ꯃꯤꯅꯦꯕ
ꯍꯣꯏ ꯍꯣꯏ ꯉꯝꯅꯤ ꯉꯝꯅꯤ
ꯃꯅꯒꯗꯤ ꯍꯦꯅ ꯋꯥꯅꯤꯕ ꯅ
ꯎꯝ ꯑꯥꯏꯁꯨ ꯆꯛꯆꯥꯥꯔꯤꯅꯤ ꯅꯪꯁꯨ ꯆꯛꯆꯥꯔꯤꯅꯤ
ꯏꯅꯥꯎ ꯅꯨꯄꯗ ꯊꯧꯔꯥꯡ ꯇꯧꯋꯣ ꯍꯥꯏꯕꯤꯌꯣ
ꯀꯔꯤ
ꯅꯣꯏ ꯏꯅꯥꯎ ꯅꯨꯄꯥꯗ ꯑꯦꯛꯖꯥꯝꯁꯨ ꯂꯣꯏꯔꯅꯤ ꯄꯩꯁꯥꯒꯤ ꯊꯧꯔꯥꯡ ꯇꯧꯕꯤꯌꯣ ꯍꯥꯏꯌꯣ
ꯍꯥꯏꯒꯦ ꯍꯥꯏꯒꯦ ꯅꯪꯅꯁꯨ ꯍꯥꯏꯔꯨ ꯀꯩꯅꯣ
ꯏꯕꯥ ꯄꯩꯁꯥ ꯌꯥꯝ ꯆꯤꯜꯂꯦ ꯍꯥꯏꯌꯨꯀꯣ
ꯅꯪꯅꯁꯨ ꯍꯥꯏꯔꯣ ꯑꯝꯍꯅꯤꯗꯅ ꯑꯩ ꯍꯥꯏꯕꯁꯨ ꯅꯪ ꯍꯥꯏꯕꯁꯨ ꯑꯝꯍꯥꯅꯤ ꯅꯠꯇ꯭ꯔꯣ ꯅꯠꯇ꯭ꯔꯣ
ꯎ
ꯅꯠꯂꯦ ꯍꯥꯏꯌꯣ
ꯍꯥ